ꯎꯝ
ꯂ ꯇꯥꯕ꯭ꯔꯣ
ꯀꯥꯏ
ꯆꯠ ꯆꯥꯔꯕꯣ
ꯁꯥꯇꯗ ꯅꯪꯒꯤ
ꯑꯩꯗꯤ ꯆꯥꯔꯦ ꯀꯨꯏꯔꯦ ꯅꯪꯗꯤ ꯌꯥꯝ ꯌꯥꯝ ꯊꯦꯡꯉꯤꯅ
ꯑꯩꯗꯤ ꯌꯥꯝ ꯊꯦꯡꯉꯦ ꯆꯥꯏꯦ
ꯂꯥꯝꯗ꯭ꯔꯤꯕ
ꯑꯣ ꯂꯝꯕ ꯍꯥꯎꯔꯦ ꯈꯔ ꯈꯔ
ꯑ ꯂꯥꯝꯔꯤꯉꯩꯗ ꯆꯥꯊꯣꯛꯑꯣ
ꯃꯥꯏꯟ ꯇꯧꯁꯤꯔꯥ
ꯍꯣꯏ ꯀꯩ ꯃꯊꯦꯜ ꯊꯣꯡꯉꯒꯦ ꯉꯁꯤꯗꯤ
ꯈꯥꯃꯦꯟ
ꯑꯩꯒꯤ ꯍꯦꯟꯖꯥꯡꯒ ꯈꯔ ꯈꯔ ꯃꯥꯟꯅꯩꯅꯦ ꯁꯤꯟꯕ ꯍꯦꯟꯖꯥꯡ ꯉꯥꯛꯇꯅꯤꯅꯦ
ꯍꯣꯏ ꯑꯩꯈꯣꯏꯗꯤ ꯁꯤꯡꯕ ꯄꯥꯝꯕꯅꯤꯅꯣ
ꯑꯩꯗꯤ ꯌꯥꯝ ꯄꯥꯝꯕꯗꯤ ꯅꯠꯇꯦꯗ ꯁꯧꯒ꯭ꯔꯤꯁꯨ ꯁꯤꯜꯂꯗꯤ ꯆꯥꯅꯤꯡꯗꯦꯗ ꯑꯩꯅ ꯊꯣꯡꯕꯗꯣꯗꯤ ꯁꯤꯟꯗꯕꯀꯣ ꯑꯩꯒꯤ ꯈꯨꯠꯇꯣ
ꯑꯣ
ꯑꯩꯒꯤ ꯈꯨꯠꯇꯤ ꯁꯤꯟꯗꯦ ꯌꯥꯝ ꯍꯥꯎꯋꯦ ꯑꯗꯨꯒꯤ
ꯃꯥꯅꯦ ꯃꯥꯅꯦ ꯃꯥꯅꯦ ꯌꯥ ꯃꯥꯅꯦ ꯀ ꯊꯁꯦ
ꯑꯁꯦꯡꯕꯅꯦ ꯁꯧꯒ꯭ꯔꯤꯗꯣ ꯈꯨꯠꯇ ꯂꯩꯕꯅꯦ ꯈꯨꯠ ꯌꯥꯝꯅ ꯁꯤꯟꯕ ꯊꯤꯟꯗꯕ ꯂꯩꯕꯅꯦꯕ
ꯑꯗꯨ ꯅꯪ ꯁꯦꯝꯕ ꯌꯥꯕ
ꯍꯣꯏ ꯑꯩꯗꯤ ꯁꯤꯟꯗꯦ
ꯁꯧꯒ꯭ꯔꯤꯗꯤ ꯁꯤꯟꯕꯗ ꯍꯥꯎꯕꯅꯤꯅ ꯈꯔ
ꯑꯁ ꯁꯤꯁꯤꯡꯕ ꯍꯥꯎꯇꯦ ꯑꯩꯗꯤ ꯌꯥꯝ ꯁꯤꯟꯕ ꯂꯩꯕꯅꯦꯕ ꯈꯨꯠ ꯁꯤꯜꯂꯁꯨ ꯈꯪꯕ꯭ꯔꯥ
ꯎ
ꯆꯥꯏꯍꯦ ꯆꯥꯏꯍꯦ
ꯅꯨꯡꯁꯥ ꯌꯥꯝ ꯀꯟꯕ꯭ꯔꯣ
ꯉꯁꯤꯗꯤ ꯅꯨꯡꯁꯥ ꯌꯥꯝ ꯀꯜꯂꯦ ꯍꯣꯏ ꯑꯁ ꯍꯥꯏꯔꯅꯨ
ꯌꯥꯏ ꯀ ꯏꯗꯤꯗꯤ
ꯀꯔꯤ ꯇꯧꯕ꯭ꯔꯣ
ꯑꯩ ꯀꯩꯅꯣꯝꯃ ꯊꯥꯔꯛꯄꯅꯦ ꯌꯦꯡꯉꯣ
ꯀꯔꯤ ꯊꯥꯔꯛꯄ꯭ꯔꯣꯅꯦ ꯀꯔꯤ ꯀꯔꯤ ꯇꯧꯔꯒꯦ ꯀꯔꯤꯒꯤ ꯊꯥꯔꯛꯄ꯭ꯔꯣ ꯀꯔꯤ ꯂꯩꯕ꯭ꯔꯣ
ꯌꯥꯝ ꯅꯨꯡꯉꯥꯏꯕ ꯑꯃ ꯊꯔꯛꯅ ꯌꯦꯡꯉꯣ
ꯐꯥꯁꯇꯜ ꯂꯦꯗ ꯂꯅꯥꯪꯁꯨ ꯑ ꯀꯔꯤ ꯇꯧꯔꯦ ꯍꯥꯏꯕꯅꯣ ꯁꯤ ꯇꯥꯟ ꯌꯥꯝ ꯆꯥꯈꯤꯗ꯭ꯔꯦꯗꯀꯣ ꯅꯅꯥꯊꯤ ꯐꯥꯅꯤꯡꯕ꯭ꯔꯣ
ꯑꯩ ꯐꯅꯤꯡꯉꯦ
ꯐꯥꯏꯅꯥ ꯃꯤ ꯃꯤ ꯏꯕꯥꯅꯤꯗꯤ ꯈꯪꯗꯦꯀꯣ ꯃꯤ ꯅꯨꯡꯁꯤꯁꯤꯡꯅꯅꯥꯕꯁꯤꯡꯗꯤ ꯊꯤ ꯐ ꯍꯥꯏꯔꯒ ꯀꯣꯜ ꯇꯧꯅ ꯍꯥꯏ ꯑꯩꯅꯦ
ꯐꯩꯒꯤꯩ ꯇꯧꯕꯅꯦꯗ ꯐꯥꯏꯅꯤꯡꯅꯦꯗ
ꯆꯤꯟꯊꯤ ꯀꯅꯣ ꯅꯋꯥ ꯂꯧꯗꯦ ꯅꯋꯥ ꯅꯋꯥ ꯑꯝꯇ ꯂꯧꯔꯔꯣꯏ ꯑꯩ
ꯀꯩꯒꯤ ꯂꯧ ꯂꯧꯔꯣꯏꯗꯕꯅꯣ
ꯅꯧꯔꯣꯍ ꯅꯨꯄꯥꯒꯤ ꯋꯥꯕꯨ ꯋꯥꯔꯣꯅꯦ ꯅꯨꯄꯥꯒꯤ ꯋꯥ ꯂꯧꯕ ꯅꯨꯄꯥꯒꯤ ꯋꯥ ꯂꯧꯕ ꯌꯥꯕ ꯃꯇꯝ ꯅꯠꯇ꯭ꯔꯦ
ꯑꯩꯁꯨ ꯅꯨꯄꯤꯒꯤ ꯋꯥ ꯁꯨꯡꯂꯧ ꯂꯧꯔꯔꯣꯏ ꯉꯁꯤꯗꯒꯤ ꯍꯧꯅ ꯑꯗꯨꯗꯤ ꯀꯣ
ꯈꯪꯗꯦ ꯅꯪ ꯊꯣꯛꯄ ꯇꯧꯋꯣ ꯅꯪ ꯅꯪ ꯏꯁꯥ ꯏꯁꯥꯒꯤ ꯑꯄꯥꯝꯕꯅꯦ
ꯀꯔꯤ ꯅꯪ ꯏꯁꯥ ꯏꯁꯥꯒꯤ ꯄꯥꯝꯕꯅꯦ
ꯍꯥꯏꯗꯤ ꯂꯧꯅꯤꯡꯕ ꯂꯧꯅꯤꯡꯗꯕ ꯑꯩꯉꯣꯟꯗ ꯍꯪꯒꯅꯣ ꯍꯥꯏꯕꯅꯤꯗ
ꯍꯣꯏ ꯍꯣꯏ ꯍꯣꯏ ꯂꯧꯔꯔꯣꯏꯒꯦ ꯑꯩ
ꯅꯪꯅ ꯂꯧꯅꯤꯡꯉꯗꯤ ꯂꯧꯑꯣ ꯂꯧꯅꯤꯡꯗ꯭ꯔꯗꯤ ꯇꯣꯛꯑꯣ
ꯅꯪꯁꯨ ꯂꯧꯔꯔꯣꯏ ꯍꯥꯏꯔꯦ ꯑꯩꯁꯨ ꯂꯧꯔꯔꯣꯏ ꯍꯥꯏꯔꯒꯦ
ꯑꯩꯗꯤ ꯂꯧꯔꯔꯣꯏ ꯍꯥꯏꯕꯒꯤ ꯃꯔꯝ ꯂꯩꯕꯒꯤꯅꯦ ꯅꯪꯗꯤ ꯃꯔꯝꯁꯨ ꯂꯩꯁꯨ ꯂꯩꯇꯅ
ꯃꯔꯝ ꯌꯥꯝ ꯂꯩꯌꯦ
ꯅꯇꯨ ꯀꯥꯏꯅꯥꯕꯒꯤ ꯈꯪꯕꯒꯤ ꯑꯣꯏꯔꯝꯒꯅꯤꯅꯦ ꯅꯣꯛꯅꯤꯡꯕ꯭ꯔꯣ ꯌꯥꯝꯅ
ꯈꯪꯗꯦꯅ
ꯇꯧꯕ꯭ꯔꯣ
ꯑꯩ ꯆꯤꯠꯂꯣ ꯍꯥꯏꯔꯁꯨ ꯆꯤꯠꯂꯣꯏꯗ
ꯆꯤꯠꯀꯅꯤ ꯅꯪ ꯑꯉꯥꯡ ꯑꯣꯏꯔꯤꯉꯩꯗ ꯆꯤꯠꯂꯤ ꯍꯥꯏ
ꯎꯝ ꯀꯪꯍꯥꯠ ꯍꯥꯠꯂꯦ
ꯌꯥꯝ ꯋꯥꯔꯕ꯭ꯔꯣ
ꯍꯟꯗꯛꯁꯦ ꯁꯥꯕꯒꯤꯔ ꯀꯔꯤꯒꯤꯔꯥ ꯈꯪꯗꯦꯅꯦ ꯌꯥꯝ ꯋꯥꯏ
ꯑꯣ ꯁꯥꯕꯒꯤ ꯑꯣꯏꯔꯝꯒꯅꯤꯗ
ꯅꯠꯇ꯭ꯔꯣ
ꯍꯣꯏ
ꯅꯪꯗꯤ ꯁꯥ ꯅꯪꯗꯤ ꯀꯩꯁꯨ ꯇꯧꯗ꯭ꯔꯣ
ꯇꯧꯋꯦ ꯑꯩꯁꯨ ꯍꯛꯆꯥꯡꯁꯦ ꯏꯁ ꯀꯩꯅꯣ ꯇꯧꯋꯦ ꯌꯥꯝꯅ ꯍꯣꯏ ꯑꯩ ꯍꯛꯆꯥꯡ ꯌꯥꯝ ꯆꯣꯠꯊꯩꯑꯦ ꯍꯟꯗꯛꯁꯦ
ꯈꯔ ꯑꯊꯨꯝ ꯃꯍꯥꯎ ꯆꯥꯗꯗꯤ ꯌꯥꯔꯣꯏꯗꯧꯔꯤ ꯍꯟꯗꯛꯁꯦ
ꯑꯩꯗꯣ ꯍꯟꯗꯛꯁꯦ ꯈꯔ ꯐꯖꯅꯁꯨ ꯇꯨꯝꯗꯕ ꯃꯥꯜꯂꯦ ꯇꯨꯝ ꯇꯨꯝꯕꯁꯨ ꯌꯥꯗꯕ ꯇꯧꯋꯦ ꯑꯩꯁꯦ
ꯏꯁꯥꯁꯦ ꯌꯥꯝ ꯆꯣꯛꯊꯩ ꯍꯟꯗꯛꯁꯦ ꯑꯩ ꯒ꯭ꯌꯥꯟ ꯇꯥꯗ꯭ꯔꯦ
ꯐꯖꯅꯁꯨ ꯇꯨꯝꯗꯕ ꯀꯣ ꯑꯗꯨꯒꯤꯅꯦ ꯁꯥꯁꯨ ꯁꯥ
ꯑ ꯍꯩ ꯃꯍꯤ ꯊꯛꯇ꯭ꯔꯗꯤ ꯌꯥꯔꯔꯣꯏ ꯍꯣꯏ ꯑꯊꯨꯝ ꯑꯍꯥꯎ ꯈꯔ ꯖꯨꯁ ꯒꯨꯝꯕ ꯕꯅꯥꯅꯥ ꯁꯦꯛ ꯒꯨꯝꯕ
ꯕꯅꯥꯅꯥ ꯁꯦꯛꯇꯣ ꯊꯛꯅꯤꯡꯉꯦ ꯍꯧꯖꯤꯛ ꯏꯪꯕꯗꯀꯣ ꯑꯁ ꯑꯗꯣ ꯑꯃ ꯊꯛꯈ꯭ꯔꯗꯤ ꯌꯥꯝꯅ ꯁꯤꯡꯉꯛꯇꯣꯏ ꯃꯥꯜꯂꯦ
ꯅꯣꯏꯗꯤ ꯏꯅꯥꯛ ꯈꯨꯟꯕꯅꯤꯅ
ꯑꯩꯈꯣꯏꯗꯤ ꯂꯥꯏꯔꯕꯅꯤ ꯂꯥꯏꯔꯕꯅꯤꯅ ꯂꯨꯄꯥ ꯇꯔꯥ ꯄꯤꯕꯒꯤꯐꯥꯎ ꯊꯛꯄ ꯉꯝꯗ꯭ꯔꯦ
ꯅꯨꯃꯤꯠ ꯑꯗꯨꯗꯤ
ꯍꯥꯥ
ꯂꯤꯛ ꯄꯒꯤꯅꯦ ꯑꯗꯨꯗꯤ
ꯂꯤꯛꯄꯒꯤ ꯅꯠꯇꯦ ꯂꯩꯇꯕꯒꯤꯅꯦ
ꯌꯥꯝ ꯂꯤꯛꯅ ꯍꯤꯡꯒꯅꯨ ꯀꯣ
ꯂꯤꯛ ꯇꯤꯌꯦ ꯀꯅꯥ ꯂꯤꯛ ꯄ꯭ꯔꯣꯅꯦ ꯄꯩꯁꯥꯕꯨ ꯂꯦꯝꯃꯗꯤ ꯀꯅꯥꯅ ꯆꯥꯔꯣꯏꯗꯕ ꯂꯩꯕ꯭ꯔꯣ ꯄꯩꯁꯥꯗꯤ ꯁꯤꯖꯤꯟꯅꯅꯤꯉꯥꯏ ꯂꯩꯕꯅꯦ ꯁꯤꯖꯤꯟꯅꯒꯗꯕꯅꯦ ꯊꯝꯃꯒ ꯍꯦꯟꯒꯠꯀꯗ꯭ꯔꯣ
ꯆꯨꯝꯃꯦ
ꯆꯨꯝꯕꯅꯦ ꯆꯨꯝꯕꯅꯦ
ꯑꯗꫭ ꯑꯦ
ꯅꯪꯁꯨ ꯑꯩꯒ ꯋꯥꯔꯤ ꯁꯥꯟꯅꯔꯗꯤ ꯋꯥ ꯑꯝꯇ ꯂꯩꯇꯕ ꯃꯥꯜꯂꯤꯀꯣ
ꯑꯗꯣ ꯑꯩ ꯋꯥꯃ ꯍꯥꯏꯒꯦ
ꯍꯥꯏꯔꯣ
ꯉꯁꯤꯗꯤ ꯀꫭꯏꯕ ꯆꯠꯁꯦ ꯍꯣꯔꯦꯟ
ꯅꯨꯡꯊꯤꯟ ꯋꯥꯏꯔꯝ꯭ꯔꯣ
ꯅꯨꯃꯤꯠꯗꯥꯡ ꯋꯥꯏꯔꯝ
ꯑꯣ ꯅꯨꯃꯤꯗꯥꯡ ꯋꯥꯏꯔꯝꯂꯣ ꯍꯥꯏꯕ
ꯎꯝ
ꯀꯥꯏꯗ ꯆꯠꯇꫭꯏꯕ
ꯅꫭꯏꯔꫭꯝꯗ
ꯀꫭꯏꯔꯛꯀꯅꯨ ꯀꯣꯏꯐꯝ ꯂꯩꯇꯦ ꯑꯩꯈꯣꯏꯔꯣꯝꯗ ꯑꯩꯈꯣꯏꯔꯣꯝꯗ ꯀꯣꯏꯐꯝ ꯂꯩꯇꯦꯕ
ꯑꯣ ꯌꯥꯝ ꯅꯨꯡꯉꯥꯏꯇꯦ ꯀꯣ
ꯅꯨꯡꯉꯥꯏꯇꯦ ꯍꯣꯏ ꯑꯩꯈꯣꯏ ꯔꯣꯝꯗꯗꯤ ꯀꯔꯤꯁꯨ ꯂꯩꯇꯦ ꯅꯣꯏ ꯈꯪꯗꯦ ꯃꯐꯝ ꯐꯖꯕ ꯂꯩꯇꯦ ꯀꯣꯏꯕ ꯌꯥꯕ ꯃꯐꯝ ꯂꯩꯇꯦ ꯅꯣꯏꯗ ꯂꯩꯕ꯭ꯔꯥ
ꯂꯩꯅ ꯑꯩꯈꯣꯏꯗꯗꯤ ꯅꯪ ꯂꯥꯛꯄ ꯇꯟꯗ ꯇꯟꯕꯒꯤꯅꯤꯅ
ꯂꯥꯛꯄ ꯇꯜꯂꯗꯤ ꯅꯪ ꯂꯧꯕ ꯂꯥꯛꯑꯣꯅ
ꯅꯣꯏ ꯌꯨꯝꯗꯒꯤ ꯊꯣꯛꯄ ꯐꯥꯎ ꯇꯟꯕ ꯅꯪꯅ
ꯇꯟꯗꯦ ꯍꯧꯖꯤꯛꯁꯨ ꯂꯧꯕ ꯂꯥꯛꯑꯗꯤ ꯊꯣꯛꯄ ꯌꯥꯏ
ꯑꯦꯁ ꯐꯖꯗꯔꯦꯍꯦ ꯑꯗꯨꯗꯤ
ꯂꯥꯛ ꯄꯨꯨ ꯂꯥꯛꯑꯣꯅꯦ ꯑꯗꯨꯒ ꯈꯪꯉꯅꯤꯅꯦ
ꯐꯃꯨꯡꯗ ꯑꯗꯒꯤ ꯂꯦꯡꯕ ꯉꯝꯗ꯭ꯔꯒ
ꯆꯠꯂꯨ ꯌꯥꯝ ꯁꯥꯏꯌꯦ ꯍꯧꯖꯤꯛ ꯐꯃꯨꯡꯗ ꯂꯩꯕ ꯃꯇꯝ ꯅꯠꯇꯦ
ꯍꯧꯖꯤꯛ ꯀꯥꯏꯗ ꯂꯩꯕ꯭ꯔꯣ
ꯃꯈꯥꯗ ꯏꯪꯕꯗ ꯂꯩꯕꯅꯦ ꯐꯝꯃꯒ
ꯑꯣ ꯑ
ꯑꯗꯣ ꯅꯣꯏꯗꯗꯤ ꯌꯥꯝ ꯁꯥꯗ꯭ꯔꯣ ꯉꯁꯤꯁꯦ
ꯁꯥꯕꯅ ꯁꯥꯕꯅ ꯂꯣꯏꯔꯦ ꯉꯁꯤꯗꯤ
ꯑꯣ ꯑꯩꯈꯣꯏꯁꯨ ꯉꯁꯤꯁꯦ ꯑꯁ ꯌꯥꯝ ꯍꯦꯜꯂꯦ ꯅꯨꯡꯁꯥ ꯌꯥꯝ ꯀꯜꯂꯦꯕ
ꯅꯉꫭꯟꯗꯒꯤ ꯍꯦꯟꯅ ꯁꯥꯏ
ꯑꯩꯗꯤ ꯑꯩꯗꯤ ꯑꯩꯗꯤ ꯁꯥꯗꯦꯅ
ꯅꯪꯗꯤ ꯁꯥꯕ ꯃꯥꯜꯂꯦꯗ
ꯑꯗꯨ ꯑꯣꯏꯔꯁꯨ ꯑꯗꯨ ꯀꯩꯗꯧꯔꯒꯦ ꯅꯪ ꯑꯩ ꯍꯦꯟꯅ ꯁꯥꯔꯁꯨ ꯑꯩꯒ ꯅꯪꯒꯗꯤ ꯂꯥꯞꯅꯕ ꯅꯠꯇ꯭ꯔꯣ ꯑꯗꯨꯗꯤ ꯌꯥꯔꯅꯤ
ꯍꫭꯏ ꯍꯣꯏ ꯍꯣꯏ
ꯉꯁꯤꯗꯤ ꯅꯨꯄꯤ ꯑꯝꯇ ꯁꯥꯟꯅꯗ꯭ꯔꯕ꯭ꯔꯣ ꯅꯪ
ꯑꯩ ꯅꯝꯕꯔꯁꯨ ꯂꯩꯇ꯭ꯔꯦ ꯀꯃꯥꯏ ꯁꯥꯟꯅꯗꯣꯏꯅꯣ
ꯑꯁ ꯄꯥꯈꯪ ꯐꯣꯟꯗ ꯂꯩꯁꯥꯕꯤ ꯅꯝꯕꯔ ꯂꯩꯇꯦ ꯍꯥꯏꯔꯗꯤ ꯁꯤꯗꯤ ꯀꯅꯥꯅ ꯊꯥꯖꯕꯤꯒꯗꯕ ꯋꯥꯅꯣ
ꯑ
ꯄꯈꯕꯣ ꯏꯁꯥꯕꯤ ꯅꯝꯕꯔ ꯂꯩꯇ꯭ꯔꯗꯤ ꯄꯥꯈꯪ ꯇꯧꯕ ꯌꯥꯗ꯭ꯔꯦ ꯍꯥꯏꯕ ꯂꯩꯕ꯭ꯔꯣ
ꯂꯩꯑ ꯂꯩꯌꯦ ꯄꯥꯈꯪ ꯑꯣꯏꯔꯒ ꯂꯩꯁꯥꯕꯤ ꯅꯝꯕꯔ ꯂꯩꯇꯦ ꯀꯥꯏꯅ ꯍꯧꯖꯤꯛ ꯄꯥꯈꯪ ꯂꯥꯏꯔꯤꯅꯦ ꯃꯆꯥ ꯃꯨ ꯂꯩꯔ ꯐꯥꯎꯕ ꯌꯥꯝ ꯃꯨꯁꯤꯟꯅꯔ ꯀꯥꯟꯁꯤꯗ
ꯑꯗꯗ ꯈꯪꯦ
ꯈꯪꯗꯦ ꯈꯪꯗꯦ ꯍꯥꯏꯔ ꯌꯥꯝ ꯐꯕ ꯁꯥꯕ ꯉꯇꯪꯅꯦ
ꯍꯣꯏ ꯍꯣꯏ ꯍꯣꯏ ꯅꯄꯤ ꯅꯄꯤꯗꯤ ꯅꯨꯄꯤꯗꯤ ꯀꯩꯁꯨ ꯍꯥꯏꯔꯨꯅꯨ ꯅꯨꯄꯥ ꯈꯛꯇ ꯇꯥꯏꯅꯔꯒ ꯂꯩꯔꯣꯀꯣ
ꯅꯨꯄꯥꯁꯤꯡꯁꯦ ꯈꯔ ꯄꯩꯁꯥ ꯄꯥꯏꯕꯒ ꯌꯥꯕꯖꯥꯠꯅ ꯑꯗꯨꯗ ꯅꯨꯄꯤꯗ ꯍꯦꯛꯇ ꯂꯛꯅꯅꯤꯡꯕ ꯈꯣꯠꯅꯤꯡꯕ ꯇꯧꯕ ꯃꯥꯜꯂꯦꯕ ꯃꯣꯏ ꯋꯥꯈꯜꯗꯨ ꯊꯂꯛꯄ ꯄꯄ ꯃꯥꯜꯂꯦꯕ
ꯑ ꯍ ꯄꯪꯉꯥꯏ ꯌꯥ ꯍꯥꯏꯔ
ꯑꯪꯍꯥꯏ ꯍꯥꯏꯕ ꯅꯠꯇꯦ ꯅꯨꯄꯤꯁꯦ ꯅꯨꯄꯤ ꯍꯥꯏꯕꯁꯤꯗꯤ ꯍꯧꯗꯤ ꯍꯧꯔꯛꯦ ꯅꯨꯄꯥꯅ ꯍꯧꯕꯅꯦ
ꯑꯁ ꯅꯨꯄꯤꯅ ꯅꯨꯄꯤꯗꯤ ꯄꯩꯁꯥ ꯄꯥꯝꯕꯅꯦ ꯑꯗꯨꯒꯤ ꯄꯩꯁꯥ
ꯄꯩꯁꯥ ꯂꯩꯕ ꯅꯨꯄꯥꯗ ꯑꯗꯨꯝ ꯂꯩꯕꯅꯦ ꯂꯩꯒꯦꯅ ꯂꯩꯕ ꯅꯠꯇꯦꯅꯦ ꯅꯨꯄꯥꯅꯅꯤꯅꯦ ꯅꯨꯄꯥꯅ ꯂꯧꯕꯤꯒꯦ ꯈꯣꯠꯄꯤꯒꯦ ꯇꯧꯕꯒꯤꯅꯤꯅꯦ ꯃꯣꯏꯅ ꯍꯧꯔꯛꯄꯒꯤꯅꯤꯅꯦ ꯃꯣꯏ ꯅꯨꯄꯥꯁꯤꯡꯁꯨ ꯄꯩꯁꯥ ꯄꯥꯏꯔꯗꯤ ꯑꯁ ꯄꯩꯁꯥ ꯄꯥꯏꯔꯦ ꯇꯧꯈꯥꯏꯔꯒꯦ ꯀꯣꯏꯈꯥꯏꯔꯒꯦ ꯀꯥꯏꯅ
ꯎ ꯅꯨꯄꯤꯗꯤ ꯄꯩꯁꯥ ꯄꯥꯏꯕ ꯅꯨꯄꯥꯗ ꯀꯦꯊꯕꯅꯦ ꯀꯦꯊꯕꯅꯦ
ꯑꯩꯈꯣꯏꯗꯤ ꯀꯦꯗꯦ
ꯅꯗꯤ ꯀꯅꯥꯗ ꯀꯦ ꯊꯥꯕ꯭ꯔꯣ ꯑꯗꯨꯗꯤ
ꯎ ꯑꯩꯗꯤ ꯀꯅꯥꯗꯁꯨ ꯀꯦꯊꯗꯦ ꯑꯗꯨꯒꯨꯝꯕ ꯃꯤꯗꯨ ꯅꯠꯇꯦ
ꯑꯩ
ꯑꯩꯈꯣꯏꯗꯤ ꯑꯩꯈꯣꯏꯕꯨ ꯀꯩꯅꯣ ꯇꯧꯕꯤꯕꯗ ꯀꯦꯒꯅꯤ ꯏꯄꯥ ꯏꯃꯥꯗ ꯀꯦꯒꯅꯤ
ꯌꯥꯝ ꯐꯩꯀꯣ
ꯍꯣꯏ ꯃꯤꯒꯤ ꯃꯆꯥ ꯂꯩꯔꯕ ꯅꯨꯄꯥꯁꯤꯡꯗ ꯀꯟꯕ ꯌꯥꯕ꯭ꯔꯣ ꯀꯦꯊꯕ ꯌꯥꯕ꯭ꯔꯣ
ꯑꯗꯣ ꯑꯩꯗꯤ ꯅꯨꯄꯥꯗꯤ ꯂꯩꯇꯦꯅ
ꯑ ꯅꯪ ꯅꯪ ꯄꯥꯈꯪꯂꯣ ꯄꯥꯈꯪ ꯑꯣꯏꯔꯁꯨ
ꯅꯪ ꯐꯤꯊꯗꯦꯅ ꯑꯩꯗꯤꯦ
ꯅꯪ ꯅꯨꯄꯤ ꯊꯤꯗ꯭ꯔꯁꯨ ꯄꯥꯈꯪ ꯑꯣꯏꯔꯁꯨ ꯏꯕꯥꯅꯤ ꯈꯪꯅꯗ꯭ꯔꯤꯕꯅꯤꯅ ꯑꯩ ꯀꯃꯥꯏꯅ
ꯃꯁꯤꯅ ꯄꯤꯁꯨ ꯀꯣ
ꯀꯩꯗꯧꯔꯒꯦ
ꯅꯪ ꯑꯩ ꯑꯩꯒꯤꯗꯃꯛꯇ ꯀꯩꯁꯨ ꯈꯟꯅꯕ ꯃꯥꯜꯂꯦꯗ
ꯈꯟꯗꯦ
ꯑꯩ ꯈꯪꯉꯦꯕ
ꯈꯪꯉꯨ ꯈꯪꯉꯨ
ꯅꯪꯅ ꯇꯧꯔꯝꯒꯗꯕꯗꯣ ꯑꯩꯗꯣ ꯍꯦꯛ ꯈꯪꯉꯦ
ꯈꯪꯅ ꯈꯪꯅ ꯇꯧꯔꯤꯕꯅꯤꯅꯦ ꯅꯪꯁꯨ
ꯎꯝ ꯌꯥꯔꯦ ꯀ ꯌꯥꯏꯏ ꯀ
ꯀꯔꯤꯌꯥ ꯭ꯔꯣꯌꯥ